ꯍꯜꯂꯣ ꯍꯥꯥ ꯇꯥꯏꯀꯣ
ꯇꯥꯏ ꯇꯥꯏꯌꯦ
ꯑꯣ ꯇꯔꯦ ꯐꯖꯅꯦꯡ ꯁꯦꯡ ꯇ꯭ꯔꯤꯛ ꯁꯦꯡꯅ ꯇꯥꯕꯤꯔꯦ ꯑꯩ
ꯑ ꯍ‌ꯣꯏ ꯍ‌ꯣꯏ ꯑꯩꯁꯨ ꯊꯥꯏ
ꯀꯩꯗꯧꯔꯝꯃꯤꯅꯣ
ꯑꯪ ꯑꯗꯨꯝ ꯂꯩꯌꯦ ꯅꯪꯗꯤ
ꯑꯩꯁꯨ ꯆꯔꯁ ꯆꯠꯂꯒ ꯀꯣ ꯍꯜꯂꯛꯄꯗ ꯉꯥꯏ ꯔꯤꯌ‌ꯦ ꯑꯩꯈꯣꯏꯗꯣ ꯏꯚꯅꯤꯡ ꯆꯔ ꯅꯪꯗꯤ
ꯑꯩꯗꯤ ꯏꯃꯥꯟꯅꯕꯤ ꯈꯣꯏꯗ ꯆꯠꯂꯒ ꯍꯜꯂꯛꯇ ꯉꯥꯏꯔꯦ ꯑꯩꯁꯨ ꯉꯁꯤ ꯈꯛꯇ ꯄꯨꯟꯕ ꯏꯃꯥꯟꯅꯕꯤ ꯑꯩꯈꯣꯏꯗ ꯉꯁꯤ ꯈꯛꯇ ꯄꯨꯟꯕ ꯑꯗꯨꯒꯤ ꯍꯜꯂꯛꯇ ꯉꯥꯏꯔꯤ
ꯀꯣꯏꯕ ꯆꯠꯂꯨꯕ
ꯎꯝ ꯀꯣꯏꯕꯁꯨ ꯆꯠ ꯆꯠ ꯆꯠꯇ‌ꯦ ꯁꯤꯡꯖꯨ ꯆꯥꯕ ꯆꯠꯄ ꯃꯣꯏꯔꯣꯝꯗ ꯑꯗꯨꯒꯤ ꯑꯩꯒꯤ ꯔꯨꯝꯗ ꯍꯜꯂꯛꯇ ꯉꯥꯏꯔꯦ ꯍꯧꯖꯤꯛꯈꯛꯇ
ꯚꯔꯥꯗ ꯂꯩꯔꯤꯔꯥ ꯍꯣꯁꯇꯦꯜꯗ ꯂꯩꯔꯤꯔꯥ
ꯑꯩꯁꯦ ꯍꯣꯏ ꯔꯦꯟꯗ ꯂꯩꯌꯦ
ꯑꯣ ꯁꯣꯝꯗꯤ ꯀꯔꯤ ꯍꯣꯠꯅꯕꯤꯔꯤꯒꯦ ꯁꯥꯠ ꯇ꯭ꯔꯥ ꯔ ꯅꯠꯇ꯭ꯔꯒ ꯑꯣꯖꯥ ꯑꯣꯏꯕꯤꯕ꯭ꯔꯥ
ꯑ ꯍ ꯍ ꯑꯣꯟꯅꯔꯦ ꯑꯣꯟꯅꯔ‌ꯦ ꯅꯪꯅ ꯈꯟꯕꯗꯨ ꯂꯣꯏ ꯑꯣꯟꯅꯔꯦ ꯑꯗꯨꯗꯤ
ꯀꯔꯤꯅꯣ
ꯁꯇꯔꯅꯦ ꯁꯇꯔꯅꯦ
ꯆꯇꯔꯥꯅꯤꯀꯣ
ꯍꯣꯏ ꯃꯥꯅꯤ ꯑꯩꯆꯦ ꯃꯤ ꯇꯝꯃꯤꯅꯦ ꯁꯤꯃꯤꯁꯇꯔꯁꯨ ꯑ ꯁꯤꯀ‌ꯦꯟ ꯈꯛꯇ ꯉꯥꯏꯔꯤꯗ ꯑꯉꯥꯡꯅꯤꯗ ꯍꯣꯏ ꯑꯩ ꯑꯩꯁꯦ ꯈꯪꯗꯦꯀꯣ ꯅꯣꯏꯅ ꯈꯪꯕ꯭ꯔ ꯈꯪꯗꯕ꯭ꯔꯗꯤ ꯈꯪꯗꯦ ꯋꯦꯁꯇꯔꯟ ꯀꯣꯂꯦꯖ ꯇꯥꯕ꯭ꯔꯥ
ꯃꯅꯤꯄꯨꯔꯗꯔ ꯑꯁ ꯑꯩꯗꯤ ꯑꯍꯥꯟꯕꯅꯦ ꯉꯁꯤꯅ
ꯋꯥꯁ ꯀꯣꯂꯦꯖꯁꯦ ꯍꯣꯏ ꯑꯌꯥꯝꯕ ꯄꯥꯛꯇꯤ ꯇꯥꯟꯅꯗꯦꯕ ꯑꯗꯨ ꯀꯣꯂꯦꯖ ꯈꯔ ꯀꯔꯤ ꯍꯥꯏꯇꯥꯔꯦ ꯂꯋꯥꯏ ꯇꯥꯕꯅꯤꯅꯀꯣ ꯀ‌ꯣ ꯑ ꯃꯅꯤꯡ ꯈꯛꯇ ꯊꯝꯕꯅꯤꯅꯦꯀꯣ ꯑꯗꯨ ꯀꯣꯂꯦꯖꯇ ꯑꯗꯨꯒꯤꯅꯦꯕ
ꯑꯣ ꯋꯦꯁꯇꯔꯟ ꯀꯣꯂꯦꯖ ꯀꯣ ꯒꯣꯔꯃꯦꯟꯒꯤ ꯑꯣꯏꯗꯣꯏꯔꯥ
ꯃꯣꯏꯁꯦ ꯒ‌ꯣꯕꯔꯃꯦꯟꯗꯤ ꯅꯠꯇ‌ꯦ ꯒ‌ꯣꯕꯔꯃꯦꯟ ꯃꯛ ꯍꯣꯏ ꯒ‌ꯣꯚꯔꯃꯦꯟ ꯍꯣꯏ ꯃꯥꯟꯅ‌ꯦ ꯒꯣꯕꯔꯃ‌ꯦꯟꯅꯤ
ꯑꯣ
ꯀꯩꯅꯣ ꯁꯀꯨꯜ
ꯃꯃꯤꯡ ꯃꯃꯤꯡꯒ ꯇꯥꯕꯗꯗꯤ ꯌꯥꯝꯅ
ꯍꯣꯏ ꯍꯣꯏ ꯍꯣꯏ ꯍ ꯍꯣꯏ ꯍꯣꯏ ꯃꯥꯅꯤ ꯆꯨꯝꯃꯤ ꯆꯨꯝꯃꯤ ꯑꯗꯨꯕꯨ ꯗ꯭ꯔ‌ꯦꯁꯇꯤ
ꯍꯣꯏ ꯑꯗꯨꯝ ꯑꯩ ꯑꯩꯗꯪ ꯑꯣꯏꯔꯝꯃꯣꯏ ꯁꯤ ꯁꯨꯃꯥꯏꯅ ꯈꯟꯗꯣꯏꯁꯦꯀꯣ
ꯑ ꯍꯣꯏ ꯍꯣꯏ ꯃꯃꯤꯡꯗꯨꯀꯣ ꯌꯥꯝꯅ ꯀꯩꯅꯣ ꯇꯧꯋꯦꯕ ꯋꯦꯁꯇꯔꯟ ꯍꯥꯏ ꯍꯥꯏꯕꯅꯤꯅꯀꯣ ꯑꯗꯨꯒꯤꯅꯦ ꯍꯣꯏ
ꯀꯣꯏꯔꯛꯄ ꯃꯇꯝꯗ ꯐꯤꯕꯝ ꯁꯣꯛ ꯂꯩꯔꯝꯃꯗꯤ
ꯎꯝ ꯀꯩꯁꯨ ꯐꯖꯕ ꯅꯠꯇꯦ ꯃꯣꯏꯒꯤ ꯑꯁꯤ ꯑꯥ ꯏꯝꯐꯥꯜꯗ ꯂꯩꯕ ꯀꯣꯂꯦꯖꯁꯤꯡꯅ ꯂꯣꯏ ꯐꯖꯕꯅꯦꯗ ꯐꯖꯕꯕꯨꯗꯤ ꯀꯣ ꯋꯦꯁꯇꯔꯟ ꯀꯣꯂꯦꯖꯁꯦ ꯑꯩꯈꯣꯏꯒꯤꯁꯦ ꯀꯩꯅꯣ ꯏꯝꯐꯥꯜ ꯃꯅꯨꯡꯗꯗꯤ ꯑꯁꯤ ꯏꯝꯐꯥꯜꯗꯗꯤ ꯂꯩꯇꯕ ꯑꯥ ꯀꯩꯅꯣꯔꯣꯝꯗ ꯂꯩꯕꯀꯣ ꯑ ꯀꯣꯟꯊꯧꯖꯝ ꯔꯣꯝꯗ ꯂꯩꯕꯀꯣ ꯀꯣꯟꯊꯧꯖꯝ ꯈꯪꯕ꯭ꯔꯥ ꯈꯪꯗꯕ꯭ꯔꯥ
ꯑꯩ ꯆꯠꯄ ꯍꯩꯔꯣꯏ ꯑꯗꯨꯕꯨ ꯈꯪꯗꯤ ꯈꯪꯉꯦ ꯇꯥꯗꯤ ꯇꯥꯔꯦ ꯏꯃꯥꯟꯅꯕ ꯑꯔꯁꯨ ꯂꯩꯕꯅꯦ ꯆꯠꯁꯨ ꯆꯠꯂꯨꯔꯦꯀꯣ ꯑꯗꯨ ꯑꯗꯣ ꯆꯠꯂꯨ ꯆꯠꯂꯨꯔꯦ ꯑꯗꯨꯕꯨ ꯍꯧꯖꯤꯛ ꯑꯩ ꯆꯠꯄ ꯍꯩꯔꯣꯏꯕꯀꯣ ꯃꯐꯝꯗꯣ
ꯑꯣ ꯑꯣ ꯑꯣ ꯎꯝ ꯅꯥꯛꯇꯤ ꯅꯥꯛꯄꯅꯦꯗ ꯁꯤꯗꯒꯤ ꯏꯝꯐꯥꯜꯗꯒꯤꯗꯀꯣ
ꯎꯝ ꯀꯔꯤ ꯀꯔꯤ ꯁꯞꯖꯦꯛ ꯂꯧꯕꯅꯣ
ꯑꯩꯁꯦ ꯍꯤꯁꯇ꯭ꯔꯤꯗ ꯆꯠꯂꯦ
ꯑꯣ ꯍꯤꯁꯇ꯭ꯔꯤ
ꯈꯪꯗꯦꯗ ꯄꯨꯡꯇꯝ ꯇꯝꯕꯅꯦ ꯈꯪꯗ꯭ꯔꯦꯅꯦ ꯑꯩ ꯏꯂꯕꯦꯟ ꯇ꯭ꯋꯦꯜꯚꯁꯦ ꯇꯤ ꯖꯤꯗ ꯀꯥꯏꯌꯦ
ꯑꯣ ꯐꯖ ꯐꯕ ꯁ꯭ꯀꯨꯜꯅꯤꯅꯦ ꯑꯗꯨꯗꯤ
ꯈꯪꯗꯦ ꯐꯕ꯭ꯔꯥ ꯐꯠꯇꯕ꯭ꯔꯥ ꯁ꯭ꯀꯨꯜꯗꯤ ꯐꯩꯌꯦ ꯑꯗꯨꯕꯨ ꯑꯩꯈꯣꯏꯗꯤ ꯌꯥꯗꯦ
ꯑꯗꯣ ꯁ꯭ꯀꯨꯜꯗꯤ ꯁ꯭ꯀꯨꯜꯗꯣ ꯐꯔꯗꯤ ꯅꯣꯏꯁꯨ ꯐꯚꯝ ꯊꯣꯛꯏꯅꯦ ꯀꯩꯅꯣ ꯅꯠꯇ
ꯈꯪꯗ꯭ꯔꯦꯅꯦ ꯑꯗꯨꯗꯤ ꯃꯤ ꯃꯤꯗꯁꯨ ꯂꯩꯅ ꯁ꯭ꯀꯨꯜ ꯐꯌꯦꯅ ꯃꯤ ꯂꯣꯏ ꯐꯒꯅꯤ ꯍꯥꯏꯕ ꯂꯩ
ꯑꯗꯣ ꯁ꯭ꯀꯨꯜ ꯐꯔꯤꯗꯣ ꯅꯣꯏ ꯐꯕꯒꯤꯅꯦ
ꯈꯪꯗꯦ ꯑꯣꯏꯔꯝꯅꯦ ꯑꯩꯈꯣꯏ ꯃꯃꯥꯡ ꯕꯦꯁꯇ ꯐꯥꯕꯒꯤ ꯑꯣꯏꯔꯝꯂꯦ ꯑꯗꯨꯒꯤꯔ
ꯐꯖꯔꯝꯒꯅꯤ
ꯎꯝ ꯑꯗꯣ ꯍꯣꯏ ꯇꯤ ꯖꯤ ꯁ꯭ꯀꯨꯜꯁꯦ ꯒꯣꯕꯔꯃꯦꯟꯒꯤꯅꯦ ꯍꯥꯏꯔꯁꯨ ꯑꯝ ꯇꯣꯄꯔꯒꯨꯝꯕꯗꯤ ꯌꯥꯝ ꯀ꯭ꯂꯥꯁ ꯇꯦꯟ ꯀ꯭ꯂꯥꯁ ꯇꯦꯟꯁꯨ ꯑꯥ.... ꯈꯨꯝꯕꯣꯡ ꯔꯣꯝꯗ ꯇꯥꯝꯃꯦ ꯕ꯭ꯔꯥꯏꯇꯔ ꯑꯦꯀꯥꯗꯃꯤ ꯍꯥꯏꯅꯀꯣ ꯇꯥꯕ꯭ꯔꯥ ꯇꯥꯗꯕ꯭ꯔꯥ ꯗꯤ ꯈꯪꯗꯦꯕꯣ ꯕ꯭ꯔꯥꯢꯇꯔ ꯑꯦꯀꯥꯗꯃꯤꯗꯣ ꯑꯣ ꯑꯗꯨꯗ ꯇꯝꯃꯤ ꯍꯣꯏ ꯀ꯭ꯂꯥꯁ ꯐꯥꯏꯚꯇꯒꯤꯅ ꯇꯦꯟ ꯐꯥꯎ ꯇꯝꯃꯛꯑꯦ ꯑꯗꯨ ꯁ꯭ꯀꯨꯜꯗꯨꯗꯤ
ꯑꯣ ꯑꯗꯨ ꯃꯨꯛ ꯑꯗꯨꯢ ꯃꯃꯥꯡꯗꯗꯤ
ꯢꯁ ꯑꯩꯖꯦ ꯀ꯭ꯂꯥꯁ ꯋꯥꯟꯗ ꯀ꯭ꯂꯥꯁ ꯁ꯭ꯀꯣꯜ ꯇꯣꯉꯥꯟꯅ ꯀꯥꯏꯌꯦ ꯑꯃꯨꯛ ꯇꯨꯗ ꯇꯣꯉꯥꯟꯅ ꯀꯥꯔꯦ ꯊ꯭ꯔꯤ ꯐꯣꯔ ꯇꯉ ꯋꯥꯟ ꯀꯥꯔꯦ ꯐꯥꯏꯚꯇꯒꯤ ꯇꯦꯟ ꯐꯥꯎꯃꯨꯛ ꯇꯣꯉꯥꯟꯅ ꯀꯥꯏꯌꯦ ꯑꯩꯁꯦ
ꯑꯗꯨꯗꯤ ꯌꯥꯝ ꯑꯗꯨꯗꯤ ꯌꯥꯝꯅ ꯑꯗꯨꯗꯤ ꯌꯥꯝ ꯁꯤꯡꯂꯝꯒꯅꯤ ꯑꯗꯨꯗꯤ ꯌꯥꯝ ꯁꯤꯡꯂꯝꯒꯅꯤ
ꯈꯪꯗꯦ ꯋꯥꯈꯜ ꯈꯪꯗ꯭ꯔꯦ ꯑꯉꯥꯡ ꯑꯣꯏꯔꯤꯉꯅꯦ ꯁ ꯀꯣꯛ ꯌꯥꯝ ꯁꯦꯝꯕꯅꯤꯅ ꯀꯣꯛ ꯉꯥꯎꯔꯦ ꯍꯧꯖꯤꯛꯁꯨ ꯒ꯭ꯌꯥꯟ ꯇꯥꯗꯦ ꯑꯃ ꯇꯝꯕꯗ ꯀ꯭ꯂꯥꯁ ꯋꯥꯟꯗ ꯇꯣꯉꯥꯟꯅ ꯀꯥꯔꯦ ꯇꯨꯗ ꯇꯣꯉꯥꯟꯅ ꯀꯥꯔꯦ ꯊ꯭ꯔꯤ ꯐꯣꯔ ꯇꯣꯉꯥꯟꯅ ꯀꯥꯔꯦ ꯐꯥꯏꯚꯇꯒꯤ ꯇꯦꯟ ꯐꯥꯎ ꯇꯣꯉꯥꯟ ꯇ ꯀꯥꯔꯦ ꯑꯁ ꯑꯗꯨꯒꯤ ꯈꯪꯗꯦꯗ
ꯑꯩ ꯑꯩꯖꯨꯀꯣ ꯅꯪꯅ ꯍꯥꯏꯔꯤꯕꯗꯣ ꯅꯪꯗꯤ ꯂꯥꯏꯔꯤꯌꯦ ꯅꯪꯒꯤꯗꯨꯗꯤ ꯑꯩ ꯑꯩꯒꯤꯗꯤ ꯁꯔꯨꯛ ꯑꯍꯨꯝ ꯃꯨꯛ ꯍꯦꯜꯂꯦ ꯑꯩꯒꯤꯗꯅꯀꯣ ꯑꯩ ꯍꯥꯏ ꯒꯦꯀꯣ ꯑꯩ ꯈꯨꯟꯗ ꯀ꯭ꯂꯥꯁ ꯋꯥꯟꯗꯒꯤ ꯊ꯭ꯔꯤ ꯐꯥꯎ ꯀꯥꯔꯦꯀꯣ
ꯑꯣ
ꯈꯨꯟ ꯑꯇꯣꯞꯄꯗ ꯀꯥꯔꯦꯀꯣ ꯗꯣꯟꯕꯣꯁꯀꯣꯗ ꯐꯥꯏꯚ ꯇꯅ ꯕꯤꯁꯦꯟꯄꯨꯔꯗ ꯂꯥꯛꯑꯦꯀꯣ
ꯑꯣ ꯑꯣ
ꯏꯝꯐꯥꯜꯗ ꯀꯥꯕ ꯆꯠꯂꯦ
ꯑꯣ
ꯐ ꯀꯩꯅꯣꯗ ꯀꯩꯊꯦꯜ ꯃꯥꯟꯕꯤꯗ ꯈꯨꯝꯕꯣꯡ ꯃꯅꯥꯛꯇꯀꯣ ꯈꯨꯝꯕꯣꯡ ꯃꯅꯥꯛꯀꯤꯗꯣ ꯑꯁ꯭ꯔꯝꯅꯤꯗ ꯑꯁ꯭ꯔꯝ ꯑꯁ꯭ꯔꯝ ꯁ꯭ꯀꯨꯜ ꯍꯥꯏꯅꯀꯣ ꯑꯁ꯭ꯔꯝ ꯑꯁꯥꯝ ꯔꯥꯏꯐꯜ ꯅꯠꯇꯦ ꯑꯁ꯭ꯔꯝ ꯁ꯭ꯀꯨꯜ ꯍꯥꯏꯅꯀꯣ ꯑꯣ ꯍꯧꯖꯤꯛꯇꯤ ꯂꯩꯇ꯭ꯔꯦ ꯍꯥꯏ ꯑꯗꯨꯗ ꯀꯥꯔꯝꯃꯦ ꯀ꯭ꯂꯥꯁ ꯁꯤꯛꯁ ꯀ꯭ꯂꯥꯁ ꯁꯚꯦꯟ ꯑꯃꯨꯛ ꯅꯥꯒꯥꯂꯦꯟꯗ ꯅꯥꯒꯥꯂꯦꯟꯗ ꯀꯥꯕ ꯆꯠꯂꯦ
ꯑꯣ
ꯑꯃꯨꯛ ꯅꯣꯅꯦꯗ ꯂꯥꯛꯑꯦ ꯨꯗ ꯅꯥꯏꯟꯇꯦꯟ ꯅꯥꯏꯟꯇꯦꯟ ꯑꯃꯨꯛ ꯍꯣꯡꯉꯦ ꯁ꯭ꯀꯨꯜ ꯑꯦꯂꯚꯦꯟ ꯇꯨꯋꯦꯜꯞ ꯏꯝꯐꯥꯜꯗ ꯂꯥꯛꯑꯦ ꯑꯃꯨꯛ ꯕꯤ ꯑꯦꯁ ꯁꯤ ꯑꯦꯝ ꯑꯦꯁ ꯁꯤꯅ ꯑꯃꯨꯛ ꯑꯔꯨꯅꯥꯆꯜꯗ ꯆꯠꯂꯦ
ꯑ ꯃꯣꯗꯤꯗꯒꯤ ꯍꯦꯟꯅ ꯃꯣꯗꯤꯗꯒꯤ ꯍꯦꯟꯅ ꯃ꯭ꯌꯨꯖꯤ ꯇꯧꯔꯦꯅꯦ ꯅꯥꯡꯁꯦ ꯂꯥꯏꯔꯤꯛ ꯇꯥꯝꯕꯗ ꯍ ꯍꯣꯏ ꯑꯗꯨ ꯊ
ꯃꯣꯟꯗꯤꯒ ꯃꯋꯥ ꯂꯧꯗꯦꯗ ꯍꯣꯏ
ꯌꯥꯝ ꯁꯦꯡꯉꯝꯅꯤꯍꯦ ꯑꯗꯨꯗꯤ ꯃꯤꯒꯤ ꯆꯠꯅꯕꯤ ꯍꯣꯠꯅ ꯀꯩ ꯀꯩꯅꯁꯨ ꯂꯣꯏ ꯍꯩꯔꯝꯃꯅꯤ ꯑꯗꯨꯗꯤ ꯍꯣꯏ ꯑꯁ ꯌꯥꯝ ꯐꯩꯌꯦ ꯍꯣꯏ ꯍꯣꯏ ꯑꯗꯨꯅꯦ ꯌꯥꯝ ꯁꯤꯡꯉꯝꯗꯧ ꯋꯥꯗ ꯍꯣꯏ
ꯑꯗꯨ ꯂꯣꯏꯔꯒ ꯑꯩ ꯑꯦꯝ ꯑꯦꯁ ꯁꯤ ꯑꯔꯨꯅꯥꯆꯜ ꯂꯣꯏꯔꯒ ꯑꯃꯨꯛ ꯌꯨꯝꯗ ꯊꯣꯛꯂꯛꯑꯦ ꯆꯍꯤ ꯑꯃ ꯂꯩꯔꯦ ꯑꯗꯨꯒ ꯀꯣꯚꯤꯠ ꯃꯇꯝꯗ ꯊꯣꯛꯂꯛꯑꯦꯀꯣ ꯤ ꯑꯃ ꯂꯩꯔꯦ ꯑꯗꯨꯒ ꯇ꯭ꯋꯦꯟꯇꯤ ꯋꯥꯟꯗ ꯑꯃꯨꯛ ꯗꯦꯂꯤꯗ ꯆꯠꯂꯦ ꯆꯍꯤ ꯃꯉꯥ ꯆꯠꯂꯨꯔꯦ ꯗꯦꯂꯤꯗ ꯑꯃꯨꯛ ꯍꯜꯂꯛꯑꯦ
ꯌꯥꯝ ꯐꯒꯤꯒꯤ ꯃꯤꯗꯤꯅ ꯠꯇ꯭ꯔꯦꯕꯅꯥꯡꯖꯦꯍꯥ
ꯑꯗ꯭ꯔ ꯗꯦꯜꯂꯤꯗ ꯂꯩꯕ ꯗꯦꯜꯂꯤ ꯃꯇꯨꯡ ꯗꯦꯜꯂꯤꯗ ꯂꯩꯕ ꯀꯥꯟꯗꯁꯨ ꯑꯩ ꯄꯟꯖꯥꯕꯇ ꯆꯠꯂꯦ ꯑꯃꯨꯛ ꯎꯇꯔꯈꯟꯒ ꯀꯩꯅꯣꯍꯣꯏꯗꯁꯨ ꯊꯥ ꯇꯔꯨꯛ ꯇꯔꯦꯠ ꯇ꯭ꯔꯦꯅꯤꯡꯒꯤ ꯆꯠꯂꯦ ꯑꯃꯨꯛ ꯀꯣ ꯑꯗꯨꯃꯥꯏꯅ ꯇꯧꯔꯒ ꯄꯪ ꯆꯠ ꯆꯠꯂꯦꯗ ꯑꯩ ꯂꯈꯅꯧꯒ ꯀꯜꯀꯇꯥ ꯂꯈꯅꯧ ꯆꯠꯂꯦ ꯑꯗꯩꯗꯤ ꯋꯦꯁ ꯕꯦꯡꯒꯜ ꯆꯠꯂꯦ ꯀꯣꯜꯀꯇꯥ ꯆꯠꯂꯦꯀꯣ
ꯑꯥ
ꯁꯜꯦ
ꯌꯥꯝ ꯐꯩꯌꯦ ꯌꯥꯝ ꯐꯩꯌꯦꯦ ꯀꯂꯛꯑꯗꯥ ꯅꯪꯒꯤ ꯄꯨꯟꯁꯤꯁꯦ
ꯑꯁ ꯌꯥꯝ ꯀꯜꯂꯛꯑꯅꯨꯍꯦ ꯑꯩꯁꯨ ꯑꯗꯨꯝ ꯆꯠꯂꯦ ꯍꯥꯏꯕ ꯋꯥꯅꯤꯅ ꯌꯥꯝ ꯅꯨꯡꯉꯥꯏꯕꯗꯤ ꯅꯠꯇꯦꯗ ꯆꯠꯄꯁꯦꯀꯣ ꯑꯦꯛꯁꯄꯤꯦꯔꯤꯌꯦꯟꯁ ꯂꯩ ꯍꯥꯏꯕꯅꯤꯅ
ꯑ ꯍꯣ
ꯎꯝ ꯑꯗꯣ ꯑꯗꯣ ꯆꯥꯛ ꯌꯦꯟꯁꯥꯡ ꯆꯥꯕꯤꯔꯕꯣ
ꯎꯝ ꯑꯩꯁꯤꯦ ꯑꯩꯁꯦ ꯆꯥꯛ ꯆꯥꯅꯤꯡꯗ꯭ꯔꯦ ꯉꯁꯥꯏ ꯁꯤꯡꯖꯨ ꯆꯥꯕꯅꯤꯅꯀꯣ ꯑꯗꯨ ꯆ ꯆꯥꯅꯤꯡꯕ ꯐꯥꯎꯗ꯭ꯔꯦ ꯈꯪꯗꯦ ꯍꯣꯔꯦꯟ ꯅꯨꯡꯗꯥꯡ ꯋꯥꯏꯔꯝ ꯊꯦꯡꯕꯗꯗꯤ ꯂꯥꯡꯉꯨꯗ꯭ꯔꯣꯀꯣ ꯑꯃꯨꯛꯀ
ꯎꯝ ꯆꯥꯁꯜꯗꯣ ꯍꯌꯦ ꯅꯣꯏ ꯐꯤꯒꯔꯒ ꯃꯦꯟꯇꯦꯟ ꯇꯧꯔꯤꯔꯕ
ꯑ ꯗꯙꯀꯥ ꯇꯗꯦ ꯁꯤꯒ ꯑꯩꯁꯦ ꯆꯥꯕꯗ ꯈꯔ ꯑꯗꯨꯝ ꯆꯥꯒꯟꯗꯕꯅꯦꯕ ꯑꯗꯨꯒꯤ ꯆꯥꯅꯤꯡꯉꯗꯤ ꯐꯖꯅ ꯊꯣꯡꯉ ꯆꯥꯕ ꯑꯩꯅꯦ ꯑꯗꯨꯗꯤ
ꯁꯨꯔꯤꯕ ꯅꯣꯝꯂꯤꯕ ꯃꯌꯥꯝꯗꯣ ꯆꯥꯅꯕꯅꯦ ꯀꯩꯅꯣ ꯅꯠꯇ꯭ꯔꯣ
ꯅꯗꯤ ꯐ ꯐꯔ ꯃꯥꯂꯦꯗ ꯑꯗꯨꯗꯤ
ꯑꯩꯈꯣꯏꯁꯨ ꯐꯕ ꯍꯥꯏꯗꯤ ꯀꯩꯅꯣ
ꯕꯣꯗꯤ ꯐꯕ꯭ꯔꯥ ꯍꯥꯏꯕ
ꯍꯣꯏ ꯌꯥꯏꯅꯦ ꯑꯗꯨꯝ ꯑꯩꯗꯤ ꯆꯥꯊꯠ ꯄꯤꯅꯦ ꯑꯩꯗꯤ ꯍꯤꯛꯇ ꯂꯧꯈꯠ ꯄꯤꯅꯦ ꯑꯩꯗꯤ ꯑꯩꯗꯤ ꯐꯖꯅ ꯂꯧꯈꯠꯂꯦ ꯌꯦꯟꯁꯥꯡꯒ ꯈꯔ ꯍꯥꯎꯔꯗꯤꯀꯣ ꯍꯦꯛꯇ ꯍꯧꯒꯠꯄ ꯉꯝꯗꯕ ꯃꯈꯩ ꯂꯧꯈꯠꯇꯣꯏꯅꯦ ꯑꯩꯗꯤ
ꯑꯍꯥ ꯍꯥ
ꯊꯥꯕ꯭ꯔꯥ
ꯎꯝ ꯎꯝ ꯎꯝ
ꯑꯗꯨꯃꯥꯏꯅ ꯇꯧꯕꯅꯦ ꯑꯗꯣ ꯑꯁꯣꯝꯒꯤ ꯐꯦꯕ꯭ꯔꯥꯏꯠꯇꯤ ꯀꯩꯅꯣ ꯍꯣꯕꯤ ꯀꯔꯤ ꯑꯣꯏꯕꯤꯒꯦ
ꯑꯁ ꯑꯩꯗꯤ ꯑꯗꯨꯒꯨꯝꯕ ꯌꯥꯝ ꯂꯩꯗꯦꯅ ꯑꯩꯗꯤ
ꯏꯁꯩꯒ ꯐꯖꯅ ꯁꯛꯂꯝꯒꯗꯧ ꯃꯥꯜꯂꯦꯕꯣ
ꯑ ꯑ ꯑꯗꯨꯀꯨꯝꯕ ꯅꯠꯇꯦ
ꯁꯄꯣꯔꯠꯁ ꯀ ꯐꯖꯅ ꯀꯩꯅꯣ ꯇꯧꯔꯝꯗ ꯃꯥꯥꯟꯅꯦ
ꯑꯦ ꯋꯥꯈꯜꯗꯣ ꯑꯣꯟꯅꯔꯦ ꯋꯥꯈꯥꯜ ꯑꯣꯟꯅꯔꯦ ꯑꯩꯀꯤ ꯍꯣꯕꯤꯁꯦ ꯈꯟꯗꯦꯗ ꯑꯗꯨꯝ ꯄꯥꯪꯂꯩ ꯂꯩꯗ ꯑꯩꯗꯤ ꯒꯌ꯭ꯥꯟ ꯇꯥꯗꯦꯗꯥ
ꯍꯣꯕꯤꯁꯦ ꯑꯗꯨꯗꯤ ꯐꯝꯃꯤꯟꯅꯔꯒ ꯁꯤꯡꯖꯨ ꯆꯥꯃꯤꯟꯅꯕꯗ
ꯑꯗꯨꯒꯨꯝꯕꯁꯨ ꯅꯇꯦꯗꯥ ꯑꯩꯗꯤ ꯄꯥꯝꯗꯦ ꯎ
ꯑꯩꯗꯤ ꯍꯣꯕꯤ ꯌꯥꯝꯃꯦ ꯑꯩꯗꯤ ꯍꯣꯕꯤ ꯌꯝꯃꯦ
ꯀꯩ ꯀꯩꯔꯥ
ꯑꯩꯗꯤ ꯕꯣꯜ ꯁꯥꯟꯅ ꯉꯁꯤꯁꯨ ꯅꯣꯃꯤꯠ ꯆꯨꯞꯄ ꯕꯣꯜ ꯁꯥꯟꯅꯕ ꯆꯠꯂꯦ ꯑꯁ ꯄꯩꯁꯥꯒꯤꯀꯣ ꯕꯣꯜ ꯁꯥꯟꯅꯔꯦ ꯑꯩꯗꯤ ꯐꯦꯚꯣꯔꯥꯏꯠ ꯕꯣꯜ ꯁꯥꯟꯅꯩ ꯏꯁꯩ ꯁꯛꯑꯦꯀꯣ ꯑꯗꯨꯝ ꯑꯩ ꯏꯁꯩ ꯈꯔ ꯁꯛꯑꯦ
ꯎꯝ
ꯁꯥꯟꯅꯩꯌꯦ ꯑꯗꯨꯒ ꯑꯩꯁꯦ ꯑꯦꯡꯀꯔꯒꯨꯝꯕꯁꯨ ꯄꯥꯝꯃꯦꯀꯣ ꯍꯥꯏꯗꯤ ꯄ꯭ꯔꯣꯒ꯭ꯔꯥꯝꯒꯨꯝꯕ ꯂꯩꯔꯗꯤ ꯑꯗꯨꯝ ꯑꯦꯡꯀꯔ ꯇꯧꯕꯗꯣ
ꯍꯣꯏ ꯍꯣꯏ ꯍꯣꯏ ꯌꯥꯝ ꯐꯕ ꯉꯥꯛꯇꯅꯦꯅꯦ ꯅꯪꯒꯤꯁꯦ ꯎꯝ ꯎꯝ ꯎꯝ
ꯑꯗꯨꯝ ꯃꯔꯛ ꯃꯔꯛꯇ ꯑꯩ ꯑꯪꯀꯁꯨ ꯇꯥꯛꯑꯦꯕꯀꯣ ꯑꯉꯥꯡꯁꯤꯡꯀꯣ ꯆꯤꯡꯁꯨ ꯑꯗꯨꯝ ꯄꯥꯝꯃꯦ
ꯎꯝ
ꯍ ꯑꯩ ꯑꯪꯀꯁꯦ ꯍꯣꯏ ꯑꯩꯒꯤ ꯑꯩ ꯁꯕꯖꯦꯛꯁꯦ ꯑꯗꯨꯝ ꯐꯦꯕꯣꯔꯥꯏꯠꯁꯦ ꯑꯣꯏꯕꯒꯣ ꯃꯦꯠꯁꯁꯦ ꯑꯩꯒꯤ ꯐꯦꯚꯔꯥꯏꯠ ꯑꯣꯏꯕ ꯑꯗꯨꯒ ꯑꯩ ꯑꯗꯨꯝ ꯑꯉꯥꯡ ꯂꯥꯏꯔꯤꯛ ꯇꯥꯛꯑꯦ ꯑꯗꯨ ꯀꯩꯁꯨꯒꯤꯗ ꯏꯁꯥ ꯏꯁꯥꯒꯤ ꯑꯄꯥꯝꯕꯅꯤꯅ ꯑꯗꯨꯗꯤꯀꯣ ꯎꯝ